ꯑꯣ ꯍꯜꯂꯣ
ꯍꯜꯂꯣ
ꯅꯨꯡꯉꯥꯏꯔꯤꯕꯣ
ꯍꯜꯂꯣ
ꯅꯨꯡꯉꯥꯏꯔꯤꯕꯣ
ꯅꯨꯡꯉꯥꯏꯔꯤ
ꯀꯃꯥꯏ ꯀꯃꯥꯏ ꯇꯧꯔꯤꯒꯦ
ꯑꯗꯨꯝ ꯂꯩ
ꯀꯔꯥꯡ ꯀꯣꯏ ꯆꯠꯂꯣꯏꯗ꯭ꯔꯣ
ꯆꯜꯂꯣꯏ
ꯀꯩ ꯃꯔꯝꯅꯣ ꯀꯩ ꯂꯩ ꯀꯩ ꯀꯩ ꯀꯩꯗꯧꯔꯒꯦ
ꯀꯦꯝꯇ ꯇꯧꯗꯤꯌꯦ
ꯆꯥꯛ ꯆꯥꯔꯕꯣ
ꯆꯥꯛ ꯆꯥ ꯇꯣꯛꯑꯦ
ꯀꯩ ꯖꯥꯡ
ꯎꯇꯤ ꯊꯣꯡꯉꯦ
ꯍꯥꯎꯕ꯭ꯔꯣ
ꯍꯥꯎꯋꯦ ꯏꯁꯥꯅ ꯊꯣꯡꯉꯝꯅꯤꯅ ꯍꯥꯎꯋꯦ
ꯑꯣ ꯏꯁꯥꯅ ꯊꯣꯡꯕꯩ ꯍꯥꯎꯋꯦꯕ
ꯎꯝ
ꯀꯩꯗꯧꯔꯕ ꯍꯧꯖꯤꯛꯄꯨ
ꯏꯃꯨꯡꯒꯤ ꯐꯤꯔꯣꯜ ꯁꯨꯝ ꯊꯨꯞꯆꯜꯂꯝꯕꯅꯤ
ꯑꯣ
ꯀꯥꯏ ꯀꯥꯏ ꯆꯠꯀꯇꯧ ꯂꯩꯒꯦ
ꯍꯧꯖꯤꯛ ꯐꯥꯎꯕꯩꯗꯤ ꯀꯩꯝꯇ ꯍꯥꯏꯕ ꯉꯝꯗ꯭ꯔꯤ ꯆꯠꯄ ꯆꯠꯇꯕ
ꯎꯝ
ꯆꯠꯅꯤꯡꯉꯒꯅ ꯉꯥꯏꯍꯥꯛ ꯂꯩ ꯆꯠꯅꯤꯡꯉꯒꯅ ꯐꯨꯛ ꯍꯧꯒꯠꯂ ꯆꯠꯈꯤꯕ ꯑꯗꯨꯅꯤ
ꯑꯥ ꯍꯧꯖꯤꯀꯥꯟ ꯁꯦꯟ ꯅꯨꯡ ꯇꯥꯟꯕꯒꯤ ꯂꯝꯕꯤꯁꯤꯕꯨ ꯀꯩ ꯀꯩꯅ ꯑꯣꯏꯔꯤꯒꯦ
ꯁꯦꯟ ꯇꯥꯟꯕ ꯂꯝꯕꯤ ꯂꯝꯕꯤ ꯂꯩꯇ꯭ꯔꯦ ꯑꯝꯇ
ꯇꯧꯒꯦ ꯍꯥꯏꯕ ꯄ꯭ꯂꯥꯟ ꯂꯩꯇ꯭ꯔꯣ ꯍꯥꯏꯁꯤꯕꯣ
ꯇꯧꯒꯦ ꯍꯥꯏꯕ ꯄ꯭ꯂꯥꯟꯗꯤ ꯌꯥꯝ ꯂꯩ ꯑꯗꯨꯕꯨ ꯁꯦꯟ ꯌꯥꯎꯗꯔꯗꯤ ꯇꯧꯕ ꯌꯥꯗꯦꯗꯅ ꯑꯗꯨꯒꯨꯝꯕꯒꯤ ꯐꯤꯕꯝꯗ ꯂꯩ
ꯎꯝ ꯁꯦꯟꯗꯣ ꯂꯣꯟ ꯂꯧꯕꯅꯤ ꯈꯪꯗꯦ ꯑꯃ ꯇꯧꯕꯒꯤ ꯑꯗꯨꯃꯥꯏꯅ ꯇꯧꯔꯒ ꯂꯣꯟ ꯂꯧꯔꯒ
ꯇꯧꯕꯗꯤ
ꯂꯣꯟꯁꯦ ꯍꯥꯟ ꯒꯥꯔꯤ ꯅꯨꯡꯒꯤ ꯂꯣꯟ ꯂꯩꯔꯤꯕꯅꯤꯅ ꯑꯇꯣꯞꯄ ꯂꯣꯟ ꯂꯧꯕꯁꯦ ꯌꯥꯗ꯭ꯔꯤꯅꯦ
ꯎꯝ ꯀꯥꯡꯒꯤ ꯆꯥꯛ ꯆꯥꯟꯅꯔꯣꯏꯗꯔꯣ ꯍꯣꯔꯦꯟ ꯇꯥꯗ꯭ꯔꯣ
ꯍꯥꯎ
ꯀꯥꯡꯒꯤ ꯆꯥꯛ ꯆꯥꯅꯔꯣꯏꯗ꯭ꯔꯣ ꯍꯣꯔꯦꯟꯗꯤ
ꯀꯥꯡꯒꯤ ꯆꯥꯛꯆꯦ ꯍꯨꯖꯤꯛ ꯐꯥꯎꯕꯩꯗꯤ ꯑꯗꯨꯒꯨꯝꯕꯒꯤ ꯆꯥꯟꯅꯕꯒꯤ ꯄ꯭ꯔꯣꯁꯦꯁ ꯅꯨꯡꯁꯦꯁꯁꯦ ꯑꯝꯇ ꯂꯩꯇ꯭ꯔꯦ
ꯀꯩ ꯀꯩ ꯄ꯭ꯂꯥꯟ ꯑꯅꯧꯕ ꯀꯩꯝ ꯂꯩꯇꯕ
ꯂꯩꯇꯦ ꯍꯨꯖꯤꯛ ꯐꯥꯎꯕꯩꯗꯤ
ꯎꯝ ꯁꯦꯟꯊꯣꯛ ꯂꯝꯕꯤꯁꯦ ꯀꯩꯅ ꯑꯣꯏꯔꯤꯒꯦ ꯍꯤꯡꯅꯕꯒꯤ
ꯍꯧꯖꯤꯛ ꯍꯧꯖꯤꯛ ꯌꯨꯝꯗ ꯇꯦꯛ ꯇꯦꯛ ꯗꯨꯀꯥꯟ ꯃꯆꯥ ꯑꯃꯗꯤ ꯐꯝꯃꯤ ꯑꯗꯒꯤ ꯂꯥꯛꯄꯗꯨꯅ ꯈꯔ ꯈꯔ ꯇꯧꯔꯤ ꯍꯥꯏꯇꯥꯔꯦ ꯑꯇꯣꯞꯄ ꯍꯥꯞꯅꯤꯡꯉꯁꯨ ꯃꯈꯥ ꯇꯥꯅ ꯄꯨꯊꯣꯛꯅꯕ ꯁꯦꯜ ꯂꯩꯇꯕꯅꯤꯅ ꯑꯗꯨꯝ ꯂꯩꯔꯤ
ꯎꯝ ꯀꯩ ꯀꯩ ꯌꯣꯜꯂꯤꯕ ꯗꯨꯀꯥꯟꯗ
ꯗꯨꯀꯥꯟꯁꯦ ꯆꯥ ꯌꯣꯜꯂꯦ ꯑꯗꯒꯤꯗꯤ ꯑꯗꯨꯝ ꯑꯆꯥꯄꯣꯠ ꯅꯨꯡ ꯑꯗꯒꯤ ꯏꯁꯤꯡ ꯏꯁꯤꯡ ꯃꯥꯏꯁꯤꯡ ꯍꯩ ꯃꯍꯤ ꯑꯗꯨꯒꯨꯝꯕꯗꯨꯝ ꯃꯌꯥꯝ ꯌꯣꯟꯅꯩꯁꯦ
ꯑꯣ ꯑꯗꯨꯝ ꯆꯠ ꯑꯗꯨꯝ ꯁꯤꯠꯄ꯭ꯔꯣ ꯀꯃꯥꯏ ꯇꯧꯒꯦ
ꯎꯝ ꯑꯗꯨꯝ ꯈꯔ ꯈꯗꯤ ꯁꯤꯠꯂꯦ ꯍꯥꯏ ꯇꯥ ꯍꯦꯇꯣꯛ ꯄꯥꯊꯣꯛꯅ ꯁꯤꯠꯇ꯭ꯔꯁꯨ ꯅꯣꯡꯃꯒꯤ ꯗꯨꯝ ꯆꯧꯉꯥ ꯃ ꯂꯤꯁꯤꯡ ꯑꯃ ꯑꯗꯨꯝ ꯕꯨꯗꯤ ꯁꯤꯠꯂꯦ
ꯎꯝ ꯑꯗꯨꯗꯤ ꯑꯗꯨꯒꯤ ꯂꯥꯛꯄ ꯄꯩꯁꯥꯗꯨꯅ ꯏꯃꯨꯡ ꯃꯅꯨꯡ ꯆꯂꯥꯏ ꯉꯝꯕ꯭ꯔꯣ
ꯉꯝꯗꯦꯗ ꯀꯗꯥꯏꯗꯩꯅꯣ
ꯑꯗꯨꯗꯤ ꯀꯃꯥꯏꯅ ꯑꯇꯣꯞꯄ ꯑꯦꯛꯁꯇ꯭ꯔꯥ ꯀꯩ ꯊꯕꯛ ꯑꯇꯣꯞꯄ ꯏꯪꯀꯝ ꯂꯥꯛꯅꯕꯒꯤ ꯀꯩ ꯗꯧꯕ
ꯍꯧꯖꯤꯛ ꯍꯧꯖꯤꯛꯀꯤ ꯑꯣꯏꯔꯗꯤ ꯊꯥ ꯑꯝꯗ ꯄꯩꯁꯥ ꯈꯒ ꯁꯥꯏꯠꯇ ꯈꯒ ꯂꯥꯛꯆꯔꯤꯖꯦ ꯅꯠꯇꯅ ꯑꯍꯦꯟꯕ ꯑꯝꯇ ꯂꯩꯇ꯭ꯔꯦ ꯍꯥꯏ ꯇꯥꯔꯦ
ꯁꯥꯏꯠꯇ ꯂꯥꯛꯄ ꯍꯥꯏꯗꯤ ꯀꯃꯥꯏꯅ ꯀꯩ ꯀꯔꯤ ꯀꯔꯤ ꯕꯤꯖꯤꯅꯦꯁ ꯇꯧꯕꯒꯤꯅꯣ
ꯁꯥꯏꯠꯇ ꯂꯥꯛꯄ ꯍꯥꯏꯕꯗꯤ ꯑꯈꯣꯏꯒꯤꯁꯦ ꯑꯈꯣꯏ ꯀ ꯀ꯭ꯌꯥꯔꯇꯦꯀꯔ ꯑꯣꯏꯅ ꯂꯩꯅꯔꯛꯄꯅꯤꯅ ꯑꯇꯣꯞꯄ ꯑꯗꯨꯗꯩ ꯈꯒ ꯂꯥꯛꯄ ꯑꯗꯨꯒꯨꯝꯕ ꯅꯠꯇꯅ ꯂꯩꯇꯦ ꯍꯥꯏ ꯇꯥꯔꯦ ꯑꯗꯩ ꯂꯣꯜ ꯂꯧꯒꯗꯕꯖꯨ ꯒꯥꯔꯤ ꯅꯨꯡꯒꯤ ꯀꯩ ꯀꯥꯒꯤ ꯂꯣꯟ ꯑꯃ ꯃ ꯄꯩꯁꯥ ꯇꯣꯜꯂꯤꯕꯅꯤꯅ ꯇꯣꯞꯄ ꯑꯍꯦꯟꯕꯖꯦ ꯑꯝꯇ ꯂꯩꯇ꯭ꯔꯦ ꯁꯦꯟ ꯑꯍꯦꯟ ꯑꯄꯥꯥꯗꯤ ꯌꯥꯝ ꯇꯥꯅꯤꯡꯕꯗꯨꯕꯨ ꯇꯥꯅꯕ ꯄꯨꯊꯣꯛꯅꯕ ꯄꯣꯠꯊꯣꯛ ꯆꯥꯊꯣꯛꯇꯣ ꯂꯩꯇꯅꯤꯅ ꯎꯄꯥꯏ ꯂꯩꯇꯕ
ꯀꯦ ꯅꯣꯏ ꯑ ꯁꯤꯡꯖꯨ ꯌꯣꯟꯅꯦꯅ ꯄꯥꯎ ꯑꯝ ꯇꯥꯏ ꯀꯃꯥꯏ ꯇꯧꯕꯅꯣ ꯁꯤꯡꯖꯨ ꯀꯩꯀꯥ ꯌꯣꯟꯅꯦꯅ ꯌꯣꯟꯗ꯭ꯔꯕ
ꯌꯣꯟꯗ꯭ꯔꯦ ꯌꯣꯟꯒꯗꯕ ꯄꯥꯔꯠꯅꯔꯗꯣ ꯑꯇꯣꯞꯄ ꯊꯕꯛ ꯑꯝ ꯆꯠ ꯂꯩꯔꯦ ꯏꯇꯣꯝꯗꯅ ꯌꯣꯟꯕ ꯌꯥꯔꯛꯇꯝꯅꯤꯅ
ꯎꯝ ꯌꯣꯜꯂꯔꯣꯏꯗ꯭ꯔꯣ ꯇꯣꯛꯑꯗ꯭ꯔꯣ
ꯑ ꯍꯥꯏꯕ ꯉꯝꯗꯦ ꯃꯦꯕꯤꯗ ꯂꯩꯌꯦꯗꯨꯅꯦ ꯑꯗꯣ
ꯑꯣ ꯀꯥꯏꯗꯩꯅꯣ ꯃꯥꯗꯤ ꯅꯣꯏ ꯄꯥꯠꯅꯔꯖꯤꯅ ꯄꯥ ꯀꯌꯥ ꯀꯌꯥ ꯄꯨꯊꯣꯛꯅꯕꯩ ꯄ꯭ꯂꯥꯟꯅꯣ
ꯍꯥꯏ ꯇꯥꯔꯦ
ꯂꯨꯄꯥ ꯀꯌꯥꯃꯨꯛ ꯄꯨꯊꯣꯛꯅꯔꯒ ꯇꯧꯒꯦꯅ ꯇꯧꯕ ꯄ꯭ꯂꯥꯟꯅꯣ
ꯑꯩꯈꯣꯏꯁꯦ ꯑꯍꯥꯟꯕꯗ ꯄꯩꯁꯥꯁꯦ ꯑꯍꯨꯝ ꯑꯍꯨꯝ ꯃꯔꯤ ꯃꯔꯤ ꯍꯥꯏꯅ ꯄꯨꯊꯣꯛꯅꯔꯒ ꯇꯧꯁꯦꯅ ꯍꯥꯏꯅꯔꯝꯕꯅꯤ ꯊꯕꯛ ꯑꯃ ꯂꯥꯛꯄꯗꯒꯤ ꯊꯕꯛ ꯑꯃ ꯆꯠꯈ꯭ꯔꯦ
ꯀꯔꯤ ꯀꯔꯤ ꯌꯣꯟꯗꯣꯏꯕ ꯀꯔꯤ ꯀꯔꯤ ꯌꯣꯟꯕꯣꯏ ꯄ꯭ꯂꯥꯟꯅꯣ
ꯑꯩꯈꯣꯏꯒꯤ ꯄ꯭ꯂꯥꯟ ꯍꯥꯟꯅ ꯂꯩꯝꯅ ꯀꯥꯡꯒꯧꯒꯨꯝꯕ
ꯁꯤꯡꯖꯨꯒꯨꯝꯕ ꯕꯣꯔꯥꯒꯨꯝꯕ ꯑꯗꯩ ꯈꯦꯆꯤ ꯅꯨꯡꯁꯤꯠ ꯑꯃꯥꯏꯅ ꯈꯒ ꯍꯥꯞ ꯆꯟꯅꯁꯦꯅ ꯑꯗꯨꯒꯨꯝꯕꯩ ꯄ꯭ꯂꯥꯟ ꯂꯩꯔꯝꯕꯅꯦ ꯑꯗꯣ ꯍꯧꯖꯤꯛꯇꯤ
ꯄ꯭ꯂꯥꯟꯗꯣ ꯃꯥꯅ ꯑꯁꯣꯝꯗ ꯊꯕꯛ ꯑꯃ ꯆꯠꯁꯜꯂꯛꯑꯕꯅꯤꯅ ꯑꯗꯨꯒꯤ ꯄ꯭ꯂꯥꯟꯗꯣ ꯃꯈꯥ ꯇꯥꯕ ꯄ꯭ꯔꯣꯁꯦꯁ ꯆꯠꯊꯗ꯭ꯔꯤ ꯍꯥꯏꯇꯥꯔꯦ
ꯃꯐꯝ ꯆꯥꯕ꯭ꯔꯣ ꯀꯃꯥꯏ ꯇꯧꯒꯦ ꯁꯤꯠꯀꯗ꯭ꯔꯣ ꯐꯝꯗꯣꯏ ꯃꯐꯝꯖꯦ
ꯃꯐꯝꯖꯦ ꯁꯣꯔꯣꯛ ꯃꯄꯥꯟꯗꯤ ꯗꯨꯝ ꯑꯣꯏꯕꯅꯤꯅ ꯑꯗꯨꯝꯗꯤ ꯑꯍꯥꯟꯕꯩ ꯃꯇꯝ ꯈꯔ ꯁꯤꯠꯇ꯭ꯔꯁꯨ ꯈꯔ ꯀꯨꯏꯔꯛꯑꯗꯤ ꯑꯗꯨꯝ ꯐꯖꯅ ꯁꯤꯠꯂꯛꯄ ꯍꯥꯏꯕꯗꯨ ꯑꯗꯨꯝ ꯑꯣꯏꯗꯤ ꯑꯣꯏꯔꯛꯀꯗꯕ ꯃꯐꯝ ꯑꯣꯏꯕ
ꯎꯝ ꯐꯩꯅꯦ ꯑꯗꯨꯗꯤ ꯇꯧꯕ ꯌꯥꯏ
ꯎꯝ
ꯃꯤ ꯑꯃ ꯑꯇꯣꯞꯄ ꯑ ꯄꯥꯔꯠꯅꯔ ꯑꯣꯏꯒꯦ ꯇꯧꯕꯗꯣ ꯌꯥꯗ꯭ꯔꯁꯨ ꯑꯇꯣꯞꯄ ꯑꯃ ꯇꯧꯃꯤꯟꯅꯕ ꯌꯥꯕ ꯑꯃ ꯑꯗꯨꯝ ꯇꯧꯕ ꯌꯥꯏ ꯀꯩꯅꯣ
ꯑꯗꯨꯁꯨ ꯌꯥꯕꯅꯤ ꯌꯥꯏ ꯑꯗꯣ ꯃꯤ ꯊꯤꯕꯁꯦ ꯈꯤꯇꯪꯗꯤ ꯂꯨꯏꯗꯅ ꯍꯧꯖꯤꯛ ꯃꯇꯝꯗꯗꯤ
ꯑꯣ ꯁꯤꯠꯇꯕ ꯑꯗꯨꯗꯒꯤ ꯁꯟꯒꯤ ꯃꯇꯥꯡꯗ ꯎꯝ ꯇꯧꯃꯤꯟꯅꯔꯀꯥꯟꯗ ꯅꯨꯡꯉꯥꯏꯔꯛꯇꯕ ꯑꯗꯨ ꯂꯩꯕꯅꯤꯅ
ꯎꯝ
ꯕꯤꯖꯤꯅꯦꯁ ꯇꯧꯕ ꯍꯥꯏꯁꯦ ꯃꯤ ꯃꯁꯛ ꯈꯪꯅ ꯃꯨꯟꯅ ꯈꯪꯅꯕ ꯆꯥꯟꯅꯕ
ꯎꯝ
ꯐꯩꯌꯦ ꯇꯧꯕꯗꯤ
ꯑꯝ
ꯑꯗꯨꯗꯤ ꯈꯔ ꯊꯨꯕꯤꯗ ꯁꯠ ꯁꯠ ꯁꯦꯟꯁꯨ ꯑꯦꯛꯁꯇ꯭ꯔꯥ ꯂꯥꯛꯇꯝꯅꯤꯅ ꯍꯦꯟꯅ ꯁꯦꯟ ꯂꯥꯛꯅꯕ ꯄꯥꯔꯠꯅꯔ ꯑꯃ ꯊꯤꯔꯒ ꯈꯪꯅꯕ ꯃꯤ ꯑꯃ ꯊꯤꯔꯒ ꯇꯧꯁꯟꯕꯅ ꯐꯠꯇ꯭ꯔꯣ
ꯇꯧꯒꯦ ꯍꯥꯏꯕꯒꯤ ꯋꯥꯈꯜꯂꯣꯟꯗꯤ ꯂꯩ ꯑꯗꯨꯕꯨ ꯃꯤꯖꯦ ꯊꯤꯕꯖꯦ ꯍꯦꯛꯇ ꯄꯥꯛ ꯄꯥꯛ ꯍꯥꯏꯗꯤ ꯃꯐꯝꯗꯣ ꯑꯩꯈꯣꯏꯅ ꯏꯁꯥꯒꯤ ꯏꯐꯝ ꯅꯠꯇꯝꯅꯤꯅ ꯋꯥꯈꯜꯁꯨ ꯁꯨꯝ ꯈꯟ ꯖꯥꯟꯅꯔꯤꯕ
ꯃꯐꯝꯒꯤꯗꯤ ꯂꯝꯕꯤ ꯃꯄꯥꯟꯅꯤ ꯍꯥꯏꯔꯃꯤꯅ ꯂꯝꯃꯤ ꯃꯄꯥꯟꯗ ꯀꯩꯁꯨ ꯀꯅꯥꯝꯇꯕꯨꯗꯤꯨ ꯀꯩꯁꯨ ꯇꯧꯔꯣꯏꯗ ꯊꯤꯡꯉꯛꯑꯣꯏꯗ ꯌꯥꯅꯤ ꯃꯤꯗꯨꯒꯤ ꯋꯥꯅꯤ ꯑꯗꯒꯤ ꯊꯕꯛ ꯑꯃ ꯇꯧꯕ ꯍꯥꯏꯁꯦ ꯃꯦꯟ ꯄꯋꯥꯔ ꯆꯪꯉꯤ ꯑꯗꯨꯗꯨꯅ ꯃꯤ ꯃꯤ ꯈꯔ ꯌꯥꯝꯍꯟꯕ
ꯎꯝ
ꯅꯪꯒꯤꯗꯤ ꯌꯥꯝ ꯃꯊꯧ ꯇꯥꯔꯕꯅꯤꯅ ꯑꯗꯨ ꯍꯥꯟꯅ ꯊꯤꯕꯅ ꯐꯩꯌꯦ
ꯎꯝ
ꯆꯥꯛ ꯏꯁꯤꯡ ꯆꯥꯔꯕꯣ ꯀꯃꯥꯏꯅ ꯇꯧꯒꯦ
ꯆꯥ ꯉꯁꯥꯏꯅ ꯆꯥꯔꯦ ꯍꯥꯏꯈ꯭ꯔꯗꯨꯕꯨ
ꯑꯣ ꯏꯟꯖꯥꯡꯗ ꯀꯣꯏ ꯏꯟꯖꯥꯡꯅꯣ ꯀꯥꯎꯔꯦ
ꯀꯠꯇꯤ ꯍꯥꯎꯔꯦ
ꯎꯝ ꯍꯥꯎꯕꯅꯦ ꯀꯥꯡ
ꯎꯝ ꯎꯝ ꯀꯥꯡꯅ ꯃꯤꯑꯣꯏꯕꯅꯤꯅ ꯎꯇꯤꯒ ꯁꯤꯡꯖꯨꯉꯒ ꯇꯧꯔꯦ
ꯀꯩ ꯁꯤꯡꯖꯨꯅꯣ
ꯁꯤꯡꯖꯨꯁꯦ ꯃꯌꯥꯟ ꯃꯌꯥꯟ ꯍꯥꯏꯇꯥꯔꯦ ꯍꯋꯥꯏ ꯑꯁꯥꯡꯕꯤ ꯌꯣꯡꯆꯥꯛ ꯑꯗꯒꯤ ꯀ ꯈꯥꯃꯦꯟ ꯑꯈꯥꯕꯤ ꯃꯆꯥ ꯃꯆꯥ ꯑꯩ ꯃꯔꯣꯏ ꯃꯄꯥꯡ ꯁꯨꯅ ꯍꯥꯞꯄꯒ ꯃꯪꯒꯟ ꯑꯁꯨꯕ ꯀꯩꯀꯥ ꯂꯣꯏ ꯍꯥꯞꯄꯒ ꯍꯥꯏ
ꯍꯧꯖꯤꯛꯄꯨ ꯌꯣꯡꯁꯥ ꯐꯪꯉꯤꯕ꯭ꯔꯣ ꯀꯥꯏꯗ ꯌꯣꯡꯆꯥꯛ
ꯌꯣꯡꯆꯥꯛ ꯃꯔꯨ ꯂꯩꯍꯧꯕ ꯑꯗꯨꯗꯣ ꯇꯤꯡꯖꯜꯂ ꯊꯝꯕ ꯑꯗꯨꯒꯤꯅꯤꯗ
ꯎꯝ ꯌꯣꯡꯆꯥꯛ ꯑꯗꯨꯅꯦ ꯍꯧꯖꯤꯛꯇꯤ ꯌꯣꯡꯆꯥꯛ ꯃꯇꯝ ꯅꯠꯇꯝꯅꯤꯅ ꯀꯥꯏꯗ ꯌꯣꯡꯆꯥꯛ ꯅꯦ ꯈꯜꯂꯤꯁꯦ
ꯎꯝ ꯌꯣꯆꯥꯛ ꯃꯔꯨꯅꯤ
ꯎꯝ ꯍꯧꯖꯤꯛꯇꯤ ꯌꯥꯝ ꯁꯥꯔꯦꯅꯦ ꯀꯥꯂꯦꯟꯁꯦ
ꯁꯥꯔꯦ ꯃꯄꯥꯟ ꯊꯣꯛ ꯉꯝꯗ꯭ꯔꯦ
ꯎꯝ ꯑꯗꯨꯅꯤꯅꯦ ꯁꯨꯝ ꯀꯣꯏꯊꯣꯛꯄ ꯐꯩꯌꯦ ꯅꯣꯡ ꯃꯥꯗꯣ
ꯎꯝ
ꯀꯣꯏꯊꯣꯛꯑꯣ
ꯎꯝ ꯀꯣꯏꯗꯨꯅꯤ ꯁꯥꯔꯅꯤꯅ ꯀꯣꯏꯅꯤꯡꯕ ꯐꯥꯎꯗ꯭ꯔꯦ
ꯎꯝ ꯆꯥꯎꯊꯣꯛꯄꯗꯣ
ꯎꯝ
ꯃꯥꯅꯦ ꯑꯗꯨꯕꯨꯗꯤ ꯐꯔꯦ ꯑꯥ ꯃꯇꯝꯁꯨ ꯂꯣꯏꯗꯧꯔꯦ ꯅꯨꯡꯉꯥꯏꯅ ꯂꯩꯔꯣ
ꯍꯣꯏ ꯍꯣꯏ
ꯎꯝ ꯑꯥ ꯍꯣꯏ ꯃꯁꯥ ꯇꯣꯟꯕ ꯊꯠꯈꯅꯤ
ꯎꯝ